ꯍꯥꯑ ꯇꯨꯝꯅꯤꯡꯉꯦ ꯅꯥꯕ
ꯇꯨꯝꯃꯣ ꯕꯥꯗꯔ ꯋꯥꯔꯤ ꯂꯤ ꯊꯥꯔꯛꯀꯦꯁꯦ ꯑꯩ ꯋꯥꯔꯤ ꯂꯤꯊꯔꯛꯀꯦꯁꯦ ꯊꯦꯡꯅ ꯊꯦꯡꯅ ꯋꯥꯔꯤ ꯀꯣ
ꯃꯍꯥꯚꯥꯔꯠ ꯋꯥꯔꯤꯂꯤꯔꯣꯅꯦ ꯑꯗꯨ__ ꯃꯍꯥꯚꯥꯔꯠ ꯋꯥꯔꯤ ꯂꯤꯔꯛꯑꯣ
ꯃꯍꯥꯚꯥꯔꯠꯀꯤ ꯋꯥꯔꯤꯗꯤ ꯇꯜꯂꯦꯍꯦ
ꯀꯩꯗꯧꯕꯩ
ꯅꯣ ꯕ꯭ꯔꯗꯔ ꯅꯣ ꯅꯣ ꯑꯣꯛ ꯊꯣꯡꯕꯒꯤ ꯑꯁ__ ꯑꯃ ꯌꯦꯡꯉꯒ ꯑꯣꯛ ꯊꯣꯡꯕꯖꯤꯡ ꯑꯗꯨꯝ ꯇꯧꯔꯛꯑꯣꯔꯣ ꯑꯣꯛ ꯊꯣꯡꯕꯩ ꯀꯃꯦꯟꯇ꯭ꯔꯤ ꯅꯪ ꯑꯣꯛꯊꯣꯡꯕ ꯀꯃꯦꯟꯇ꯭ꯔꯤ ꯅꯥꯎ ꯍꯥꯏꯔꯛꯄꯅꯦ ꯏꯟ ꯗ ꯋꯦ
ꯎꯝ ꯑꯣꯛ ꯊꯣꯡꯕꯩꯗꯤ ꯏꯁꯝ ꯁꯝꯕꯅꯤꯗ ꯀꯩꯅꯣꯅ ꯐꯩꯗ ꯎꯝ ꯉꯥꯅꯨꯒꯨꯝꯕꯅ ꯐꯩ ꯉꯥꯅꯨꯒꯤ ꯑꯣꯏꯅ ꯇꯧꯁꯤ
ꯑꯥꯁ ꯃꯥꯏ ꯈꯨꯆꯥꯁꯤꯗꯤ ꯇꯧꯔꯛꯎ
ꯉꯥꯅꯨ ꯊꯣꯡꯕ ꯉꯥꯅꯨ ꯊꯣꯡꯕ ꯑꯩꯈꯣꯏ ꯏꯆꯦꯝꯃꯥ ꯅꯣꯏ ꯔꯣꯝꯍꯣꯏꯒꯤ ꯊꯣꯏꯕꯤꯒꯤ ꯃꯊꯦꯜ ꯈꯪꯕ꯭ꯔꯥ ꯅꯣꯏꯔꯣꯝꯒꯤꯗꯣ ꯅꯨꯄꯤ ꯑꯃ ꯂꯩꯕꯗꯣ
ꯌꯥ
ꯀꯃꯥꯏꯅ ꯌꯦꯡꯉꯝꯃꯦ ꯃꯥꯁꯤ ꯑꯦ
ꯍꯧꯃꯜꯂꯦ
ꯂꯝ ꯍꯧꯔꯦꯅꯦ ꯊꯥꯎ ꯍꯩꯖꯤꯟꯒ꯭ꯔꯦ
ꯈꯥꯡ ꯁꯥꯔꯦ ꯖꯤꯔꯥ ꯍꯥꯞꯆꯤꯟꯒ꯭ꯔꯦ ꯇꯦꯖꯕꯇꯥ ꯃꯅꯥ ꯍꯥꯞꯊꯔꯦ ꯇꯤꯜꯂꯧ ꯍꯥꯞꯆꯤꯜꯂꯦ ꯉꯧꯔꯦ ꯉꯧꯔꯦ ꯉꯧꯔꯦ ꯉꯧꯔꯦ ꯉꯧꯈꯥꯏꯌꯨ
ꯍꯣꯏ ꯂꯧꯁꯤ ꯃꯥꯁꯤ ꯃꯨꯟꯅ ꯉꯧ ꯆꯅꯝ ꯍꯥꯞꯆꯤꯟꯒ꯭ꯔꯦ ꯆꯅꯝ ꯇꯤꯜꯂꯧ ꯆꯅꯝ ꯃꯨꯟꯅ ꯉꯧ ꯍꯥꯏ ꯇꯤꯜꯂꯧ ꯆꯅꯝ ꯃꯨꯟꯅ ꯉꯧꯕꯤꯔꯦ ꯍꯣꯏ ꯁꯤꯃꯇꯥꯡ ꯁꯤꯡ ꯑꯁꯨꯕ ꯍꯥꯞꯆꯤꯜꯂꯁꯤ ꯆꯦꯡ ꯍꯥꯞꯆꯜꯂꯤ ꯉꯧꯁꯤꯜꯂꯛꯑꯦ ꯑꯣꯀꯦ ꯑꯣꯀꯦ
ꯇꯥꯕ꯭ꯔꯥ ꯇꯞ ꯇꯥꯕ꯭ꯔꯥ ꯇꯥꯗꯦ ꯇꯥꯗꯦ ꯍꯥꯏꯕ ꯍꯣꯏꯌꯦ ꯇꯥꯏꯌꯦ ꯇꯥꯗꯦ ꯍꯥꯏꯕ
ꯎꯃꯣꯔꯣꯛ ꯑꯁꯨꯕ ꯃꯣꯔꯣꯛ ꯑꯁꯨꯕ ꯍꯥꯞꯆꯟꯒ꯭ꯔꯦ ꯑꯥꯁ ꯃꯩ ꯂꯩꯊꯧ ꯍꯥꯏꯒ꯭ꯔꯦ ꯁꯥ ꯍꯥꯞꯆꯟꯒ꯭ꯔꯦ ꯇꯤꯜꯂꯧꯖꯨ ꯀꯦꯡꯅ ꯉꯧꯋꯤꯅꯕꯀꯣ ꯍꯥꯎꯗꯧ ꯃꯥꯟꯖꯗꯦꯗꯥ ꯁꯥꯁꯦ ꯑꯣꯏꯅ ꯄꯩꯁ ꯃꯥꯏ ꯌꯥ ꯃ ꯀ ꯃꯅꯤ ꯀꯣꯏ ꯀꯅ ꯃꯅ ꯄꯁꯤ ꯍꯥꯏ ꯑꯩꯈꯣꯏ ꯂꯔ ꯑꯩꯈꯣꯏ ꯂꯔ ꯀꯩꯅꯣ ꯑꯦꯁꯄ꯭ꯂꯣꯔꯤꯁꯤ
ꯎꯝ ꯑ
ꯊꯥꯏ ꯧ꯭ꯔꯦ ꯀꯉꯟ ꯇ ꯁꯕꯅꯗ ꯂꯧꯧ ꯂꯥꯛꯁꯟꯕ ꯊꯥꯗꯖꯕ ꯍꯣꯏ ꯌꯥꯌꯦꯕ ꯀꯝꯅꯥ
ꯍ
ꯎ
ꯑ ꯈꯥꯃꯤ ꯑꯁꯤꯟꯕꯤ ꯃꯔꯨꯒ ꯊꯥꯛꯄꯅꯤ ꯃꯥꯏꯁꯦ ꯈꯥꯃꯤ ꯑꯁꯤꯟꯕꯤ ꯃꯆꯥꯅꯤ ꯍꯅꯖꯔ ꯁꯤꯁꯤꯡꯕ ꯈꯥ ꯆꯔꯥ ꯃꯊ ꯆ ꯍꯠꯇ ꯀꯥꯏꯔ ꯦ ꯑꯃ ꯑꯃ ꯍꯥꯞꯆꯤꯟꯈ꯭ꯔꯦ ꯈꯣꯠꯈ꯭ꯔꯦ ꯃꯁꯨꯕ ꯆꯒ ꯎꯝ ꯃꯆꯨ ꯑꯅꯤ ꯑꯨꯝꯅꯛꯨ ꯊꯥꯏꯅꯤ ꯃꯥꯁꯦ ꯀꯃꯥꯏꯅ ꯇꯧꯔꯤꯅꯦ ꯈ꯭ꯁ ꯃꯍꯤ ꯑꯃꯛ ꯍꯥꯞꯄ ꯈ꯭ꯔꯤꯁꯃꯥꯏ ꯈꯨꯊꯣꯡꯁꯤꯗꯌꯥ ꯊꯃꯆꯜꯂ ꯏꯁꯤꯡꯗ ꯊꯨꯃꯥꯆꯜꯂ ꯑꯗ ꯃꯔꯆꯔ ꯑꯁꯃꯥ
ꯑꯥꯎ ꯑꯥꯎ ꯁꯤꯀꯣ ꯈꯥꯡꯗꯦꯗ ꯃꯥꯥꯏ ꯄꯪꯊꯣꯡ ꯊꯣꯡꯖꯤꯟꯕꯅꯦ ꯑꯗꯣ ꯇꯥꯗꯤꯌꯦ ꯁꯟ ꯊꯣꯡꯣꯏꯒꯤ ꯃꯑꯣꯡꯗꯣ ꯉꯥꯨ ꯊꯣꯡꯗꯤ ꯂꯩꯔ ꯁꯟ ꯊꯣꯡꯕꯩ ꯃꯑꯣꯡꯗꯣ ꯉꯥꯅꯨꯒ ꯊꯣꯡꯖꯤꯜ ꯂꯩꯔꯛꯑꯒ
ꯑꯣ ꯍꯣ ꯍꯣ ꯍꯣ
ꯇꯧꯕꯅꯤ ꯑꯗꯨ ꯃꯥꯏ ꯌꯦꯟ ꯊꯣꯡꯉꯁꯨ ꯑꯗꯨꯃꯥꯏꯅ ꯑꯗꯨꯝ ꯊꯣꯡꯉ
ꯎꯝ ꯚꯚꯌꯨꯒꯤ ꯁꯥꯎꯟꯁꯦ ꯇꯥꯈ꯭ꯔꯕ
ꯇꯥ
ꯇꯥꯕ ꯑꯣꯏꯗꯤ ꯑꯩꯅ ꯉꯥꯅꯨ ꯊꯧꯉꯒ ꯍꯥꯏꯔꯒ ꯉꯥꯅꯨ ꯊꯣꯡꯕꯒꯤ ꯃꯑꯣꯡꯗ ꯑꯩ ꯍꯥꯏꯔꯛꯀꯦꯀꯣ ꯀ ꯍꯥꯏ ꯇꯧꯋꯦ ꯍꯥꯏꯗꯤ ꯇꯥꯔꯒꯗꯤ ꯑꯗꯣ ꯐꯣꯟ ꯑꯃꯗꯩ ꯇꯧꯔ ꯊꯥꯕꯗꯤ ꯌꯥꯅꯤ
ꯐꯣꯟ ꯑꯃꯗꯩ ꯇꯧꯔꯦ ꯃ꯭ꯌꯨꯖꯤꯛ ꯃ꯭ꯌꯨꯖꯤꯛ ꯌꯥꯎꯗꯦꯗ ꯃꯥꯏ
ꯉꯧꯔꯦ ꯃꯨꯟꯖꯤꯜꯂꯛꯑꯦ ꯑꯁ ꯍꯥꯎꯅꯤ
ꯑꯁ ꯈꯣꯏ ꯚꯔꯗ꯭ꯔꯒꯤꯁꯗꯤ
ꯁ
ꯃꯦꯡꯒꯤ ꯐꯤꯁꯨ ꯁꯥꯔꯤ ꯎꯝ ꯉꯥꯔꯦ ꯍꯥꯏꯈ꯭ꯔꯦ ꯍꯥꯎꯅꯤꯌꯦ ꯅꯃꯥꯃꯠ ꯃꯥꯏ ꯁ ꯃꯍꯤ ꯃꯌꯥꯝꯁꯤꯗꯦ
ꯁ ꯑꯗꯨꯒ ꯆꯅꯞ ꯑꯔꯣꯏꯕꯒꯤ ꯁꯤꯡ
ꯑꯗꯨꯢ ꯂꯥꯛ ꯑꯝ
ꯉꯥꯏ ꯁꯉꯝ ꯑꯃ ꯁꯥ ꯗ ꯈꯣꯡꯖꯕ ꯄ
ꯃꯀꯣꯛ ꯌꯥꯎꯔꯗꯤ
ꯑꯁ ꯐꯖꯔꯦꯍꯦ ꯁꯅꯕꯇ ꯌꯥꯎꯏꯅꯦꯍꯩ
ꯄꯥꯈꯪꯂꯣ ꯁꯤꯕꯣ ꯃꯅꯤꯄꯨꯔ
ꯃꯥꯅꯤ ꯀꯩꯅꯣ ꯄꯥꯈꯪꯅꯦ ꯃꯥꯅꯦ꯫ ꯃꯁꯤꯔꯣ ꯇꯥꯏ ꯎꯝ
ꯆꯥꯛꯇꯤ ꯃꯥꯅ ꯆꯥꯏ ꯆꯥꯏ ꯑꯈꯣꯏꯁꯦ
ꯃꯥꯥꯏ
ꯃꯥꯁꯨ ꯄꯨꯔꯥ ꯕꯂꯤ ꯇꯧꯔꯦ꯫ ꯑꯗꯨꯝ ꯉꯥꯡꯁꯪ ꯉꯥꯡꯏ꯫ ꯉꯥꯛꯁꯜꯂꯣ ꯎꯝ ꯌꯥꯅꯤꯕꯗꯣ